ꯍꯜꯂꯣ
ꯍꯂꯣ
ꯑꯥ ꯇꯥꯔꯕꯨꯣ
ꯍꯣꯏ ꯇꯥꯏꯌꯦ ꯑꯩ ꯑꯩꯈꯣꯟ ꯇꯥꯕ꯭ꯔꯣ
ꯍꯣꯏ ꯇꯥꯏꯦ ꯇꯥꯏꯌꯦ
ꯑꯩꯈꯣꯟ ꯑ
ꯑꯗꯨꯝ ꯐꯖꯅ ꯇꯥꯏ ꯌꯥꯝ ꯁꯦꯡꯉꯤ
ꯇꯇꯥꯔ ꯑꯕ
ꯆꯠ ꯆꯔꯦ ꯍꯣꯏ
ꯑꯥ ꯑꯣꯀꯦ ꯑꯩꯈꯣꯏꯁꯨ ꯆꯥꯔꯦ
ꯑꯣ ꯀꯔꯤ ꯌꯦꯟꯁꯥꯡ ꯆꯥꯔꯦ ꯉꯁꯤꯗꯤ
ꯎꯝ ꯁꯤꯁꯦ ꯃꯥꯏꯔꯦꯟ ꯆꯥꯏ
ꯑꯣ ꯍꯣ ꯃꯥꯏꯗꯤ ꯍꯧꯕꯅꯤꯅꯦ
ꯍꯣꯏ ꯇ ꯗꯣꯝꯁꯤ ꯏꯗꯤ ꯍꯥꯎꯗ
ꯀꯩꯅꯣ
ꯎꯝ ꯃꯥꯏꯔꯦꯟ ꯍꯥꯎꯗꯕ ꯖꯥꯠꯇꯨ ꯃꯥꯜꯂꯦ
ꯑꯣ ꯃꯔꯦꯟ ꯍꯧꯗꯕꯁꯨ ꯂꯩꯀꯣ
ꯍꯣꯏ ꯍꯣꯏ ꯅꯪꯗꯤ ꯆꯥꯛ ꯆꯥꯔꯕꯣ
ꯑꯩ ꯆꯥꯔꯦ ꯍꯣꯏ
ꯑꯣꯀꯦ ꯀꯩ ꯃꯊꯦꯜ ꯆꯥꯒꯦ
ꯉꯁꯤ ꯌꯦꯟꯁꯥ ꯈꯔ ꯆꯥꯏꯌꯦ
ꯎꯝ ꯍꯑꯣꯣꯏꯅꯦ ꯑꯗꯨꯗꯤ
ꯎꯝ ꯊꯕꯛ ꯂꯩꯕ꯭ꯔꯣ ꯉꯁꯤ
ꯂꯩꯇꯗ ꯇꯝ
ꯑꯣ ꯍ ꯅꯨꯡꯉꯥꯏꯅ
ꯑꯣ ꯅꯪꯗꯤ ꯂꯩꯕ꯭ꯔꯣ
ꯍꯥꯥ
ꯗꯤ ꯂꯩꯕ꯭ꯔ
ꯎꯝ ꯊꯕꯛ ꯂꯩꯇꯦ ꯍꯣꯔꯦꯟ ꯁꯥꯟꯅꯕ ꯆꯠꯀꯅꯤ ꯂꯣꯏꯔꯦ ꯉꯁꯤꯒꯤ ꯊꯕꯛ
ꯣꯜ ꯁꯅꯥ ꯍꯔꯣ
ꯎꯝ ꯃꯣꯔꯦꯟ ꯖꯤꯝ ꯆꯥꯠꯇꯦꯅꯦ
ꯑꯣꯀꯦ ꯑꯁ ꯕꯦꯔꯤ ꯍꯦꯜꯦꯜꯗꯤ
ꯍ ꯄꯟꯕꯗꯨꯗꯅꯦ ꯚꯦꯔꯤ ꯍꯦꯜꯗꯤ ꯍꯥꯏꯔꯛꯀꯅꯦꯕ
ꯐꯠꯇꯦ ꯑꯗꯨ ꯌꯥꯝ ꯍꯦꯜꯗꯤ ꯑꯣꯏꯌꯦ ꯑꯗꯨꯃꯥꯏꯅ ꯇꯧꯕꯗꯨ ꯀꯣ ꯑꯩꯗꯤ ꯂꯥꯁ ꯌꯔꯗꯒꯤ ꯑꯦꯛꯁꯔꯁꯥꯏꯁ ꯇꯧꯕ ꯍꯧꯒꯅꯤ ꯍꯥꯏꯅ ꯍꯥꯏꯌ ꯈꯟꯕꯁꯦ ꯍꯧꯖꯤꯛꯐꯥꯎ ꯇꯧꯗ꯭ꯔꯤ
ꯎꯝ ꯎꯝ ꯇꯧꯊꯣꯛꯑꯣ ꯀꯔꯤꯒꯤ ꯀꯔꯤ ꯉꯥꯏꯕꯅꯣ ꯑꯦꯛꯁꯔꯁꯥꯏꯁꯇꯤ ꯀꯝꯄꯜꯁꯔꯤꯅꯦ
ꯑꯗꯨ ꯑꯗꯨꯝ ꯇꯥꯟꯈ꯭ꯔꯕꯀꯣ ꯑꯗꯨꯣ ꯍꯣꯜꯗꯤꯗꯨ ꯑꯗꯨꯝ ꯐꯣꯟꯗꯨ ꯑꯗꯨꯝ ꯏꯁꯀ꯭ꯔꯣꯂꯤꯡ ꯇꯧꯍꯧꯔꯤꯉꯩꯗ ꯑꯗꯨꯝ
ꯎꯝ ꯑꯗꯨ ꯌꯥꯝ ꯁꯣꯏꯕꯅꯦ ꯍꯥꯏꯕꯗꯤ ꯎꯝ ꯐꯣꯟ ꯄꯥꯏꯕꯗꯨꯥꯛ ꯃꯇꯝ ꯀꯛꯂꯒ ꯄꯥꯏꯁꯦꯕ ꯑꯩꯒꯤ ꯀ ꯑꯩ ꯔꯤꯀ꯭ꯋꯦꯁꯇꯤ ꯑꯩ ꯁ꯭ꯋꯥꯠꯇꯒꯤ ꯔꯤꯀ꯭ꯋꯦꯁꯁ
ꯍꯣꯏ ꯑꯗꯨꯅ ꯐꯒꯅꯤ ꯑꯁꯣꯝꯅ ꯍꯥꯏꯕꯤꯕꯁꯨ ꯆꯨꯝꯗꯕ ꯅ ꯇ ꯆꯨꯝꯃꯦ
ꯃꯤꯑꯣꯏꯕ ꯍꯥꯏꯕꯁꯤ ꯑꯁꯦꯡꯕ ꯑꯗꯨꯝ ꯁꯥꯖꯦꯜꯁꯤ ꯌꯥꯝꯅ ꯇꯧꯗꯕ ꯌꯥꯗꯕ ꯊꯕꯛ ꯑꯃꯅꯦꯕ ꯁꯥꯖꯦꯜꯁꯦ ꯁꯥꯖꯦꯜ ꯇꯧꯕꯁꯦ ꯑꯗꯨꯅ ꯅꯣꯡꯃꯗ ꯄꯨꯡꯈꯥꯏ ꯑꯃ ꯑꯣꯏꯔꯁꯨ ꯑꯗꯨꯝ ꯇꯧꯕ ꯌꯥꯝ ꯀꯟꯅ ꯇ ꯍꯧꯁ ꯗꯁꯨ ꯑꯗꯨꯝ ꯈꯔ ꯏꯁꯇ꯭ꯔꯦꯠꯆꯤꯡ ꯇꯧꯔꯒ ꯏꯁꯥꯕꯨ ꯈꯔ ꯂꯦꯡꯍꯟꯕ ꯀꯣ
ꯎꯝ ꯎꯝ
ꯑꯗꯨ ꯇꯧꯑꯣ ꯖꯤꯝꯃꯛ ꯆꯠꯇ꯭ꯔꯁꯨ ꯆꯦꯟꯕꯒꯨꯝꯕ ꯋꯥꯋꯀꯤꯡ ꯆꯠꯄꯒꯨꯝꯕ ꯑꯗꯨ ꯐꯥꯎꯏꯗꯤ ꯌꯥꯏꯗꯅ ꯑ
ꯍꯣꯏ ꯇꯗꯤ ꯌꯥ
ꯖꯤꯝꯗ ꯆꯠꯂꯒ ꯄꯩꯁꯥ ꯇꯤꯡꯅꯤꯡꯗꯦ ꯍꯥꯏꯔꯁꯨ ꯑꯗꯨꯝ
ꯑꯩꯈꯣꯏ ꯃꯊꯛꯇꯗꯤ ꯖꯤꯝꯁꯨ ꯂꯩꯇꯌꯦ
ꯑꯣ
ꯖꯤꯝꯗ ꯔꯦꯖꯤꯁꯇꯔꯕꯨ ꯇꯧꯕ ꯇꯧꯔꯗꯤ ꯆꯠꯀ꯭ꯔꯤꯗ
ꯎꯝ
ꯍꯧꯖꯤꯛ ꯀꯥꯂꯦꯟ ꯃꯇꯝ ꯑꯣꯏꯕꯅꯤꯅ ꯁꯥꯏꯀꯣ ꯌꯥꯝꯅ ꯑꯁ ꯑꯩꯈꯣꯏ ꯃꯐꯝꯗꯤ ꯈꯨꯠꯁꯥꯁꯦ ꯀꯩꯅꯣꯝ ꯇꯧꯋꯦ
ꯌꯥꯝ ꯁꯥꯏꯌꯦ ꯑꯩꯈꯣꯏꯁꯨ ꯑꯩ ꯂꯩꯐꯝꯗꯨꯁꯨ ꯑꯗꯨꯕꯨ ꯎꯄꯥꯏ ꯂꯩꯇꯦ ꯈꯥꯡꯕ ꯇꯥꯕꯅꯤ ꯁꯥꯕ ꯃꯇꯝꯅꯤꯅ
ꯇꯕ ꯃꯇꯝꯗ ꯏꯁꯤꯡ ꯊꯛꯄꯅ ꯕꯦꯁ ꯏꯁꯤꯡ ꯁꯤꯡꯗꯤ ꯑꯁꯦꯡꯕ ꯕꯦꯁ ꯈ꯭ꯋꯥꯏꯗꯒꯤ ꯐꯕ ꯃꯦꯗꯤꯁꯤꯟ
ꯎꯝ ꯌꯥꯝ ꯆꯨꯝꯕꯅꯤ ꯌꯥꯝ ꯌꯥꯝ
ꯑꯗꯨꯅꯦ ꯅꯥꯔꯁꯨ ꯏꯁꯤꯡꯅ ꯐꯥꯕ ꯉꯝꯃꯦ
ꯎꯝ ꯏꯁꯤꯡꯅ ꯈ꯭ꯋꯥꯏꯗꯒꯤ ꯑꯇꯥꯡꯕ ꯄꯣꯠꯁꯛ ꯑꯃ ꯑꯣꯏꯔꯦ ꯃꯤꯑꯣꯏꯕꯒꯤ ꯌꯥꯝꯅꯁꯨ ꯁꯦꯡꯕ ꯒꯤ ꯀꯔꯤ ꯍꯥꯏꯁꯤꯔꯥ ꯂꯥꯏ ꯈꯨꯔꯨꯝꯕꯁꯨ ꯏꯁꯤꯡ ꯑꯁꯦꯡꯕ ꯄꯥꯏꯕꯀꯣ
ꯍꯣꯏ ꯍꯣꯏ
ꯚꯦꯂꯨ ꯋꯥꯡꯈ꯭ꯔꯕꯅꯦ
ꯑꯗꯨꯅꯦ
ꯌꯥꯝ ꯃꯣꯠꯄ ꯖꯒꯥꯗ ꯏꯁꯤꯡꯅꯁꯨ ꯑꯃꯨꯛ ꯎꯝ ꯀꯔꯤ ꯍꯥꯏꯁꯤꯔꯥ ꯀ꯭ꯂꯤꯟ ꯇꯧꯕ ꯉꯝꯃꯦꯕ
ꯎꯝ ꯎꯝ
ꯍꯛꯆꯥꯡꯗꯁꯨ ꯏꯁꯤꯡ ꯊꯛꯑꯒ ꯅꯥꯏ ꯍꯥꯏꯕꯗꯤ ꯂꯩꯇꯅ
ꯑꯗꯨꯅꯦ ꯏꯁꯤꯡꯅꯀ ꯂꯣꯏꯅ ꯐꯍꯟꯕ ꯉꯝꯅꯤꯗ ꯑꯌꯥꯝꯕꯀꯣ ꯑꯩꯈꯣꯏ ꯑꯅꯥꯕ ꯑꯌꯥꯝꯕꯁꯨ ꯏꯁꯤꯡꯅ ꯐ ꯐꯥꯕ ꯉꯝꯅꯦ ꯏꯁꯤꯡꯁꯦ ꯊꯛꯅꯕ ꯍꯦꯟꯅ ꯄ꯭ꯔꯣꯃꯣꯠ ꯇꯧꯒꯗꯧꯕꯅꯦ ꯑꯗꯨ ꯅꯪꯗꯤ ꯀꯔꯤ ꯈꯜꯂꯦ ꯑꯁꯤ ꯆꯥꯛ ꯆꯥꯕ ꯀꯥꯟꯗ ꯏꯁꯤꯡ ꯊꯛꯄꯁꯦ ꯐꯩꯌꯦ ꯍꯥꯏꯅ ꯈꯟꯕ꯭ꯔꯥ ꯐꯠꯇꯦ ꯍꯥꯏꯅ ꯈꯟꯕ꯭ꯔꯥ
ꯆꯥꯛ ꯆꯥꯕ ꯀꯥꯟꯗ ꯏꯁꯤꯡ ꯌꯥꯝ ꯊꯛꯀꯅꯨ ꯍꯥꯏꯕꯅꯦ ꯑꯩꯗꯤ ꯌꯥꯝꯅ ꯂꯨꯅ ꯀꯩꯅꯣ ꯇꯝꯗꯤ ꯇꯝꯂꯨꯗꯦꯀꯣ ꯑꯗꯨꯕꯨ ꯑꯦꯛꯁꯄꯔꯠꯁꯤꯡꯅ ꯍꯥꯏꯔꯛꯄꯀꯣ ꯆꯛ ꯆꯥꯗ꯭ꯔꯤꯉꯩꯗ ꯒ꯭ꯂꯥꯁ ꯑꯃꯗꯤ ꯊꯛꯄ ꯌꯥꯏ ꯍꯥꯏꯕꯗꯤ
ꯎꯝ
ꯄꯨꯛ ꯅꯨꯡꯉꯥꯏꯅꯕꯀꯣ ꯆꯥꯗ꯭ꯔꯤꯉꯩꯗ ꯑꯗꯨꯅ ꯆꯥꯔꯤꯕ ꯃꯇꯝꯗ ꯅꯠꯇ꯭ꯔꯒ ꯍꯦꯛ ꯆꯥꯠꯇꯣꯛꯑꯒ ꯏꯁꯤꯡ ꯌꯥꯝ ꯌꯥꯝ ꯌꯥꯝ ꯊꯛꯄꯗꯣ
ꯎꯝ
ꯑꯗꯨ ꯊꯛꯀꯅꯨ ꯍꯥꯏꯌꯦ ꯊꯛꯅꯤꯡꯕꯒꯤ ꯆꯞ ꯎꯝ
ꯑ ꯍꯥꯏꯌꯣ ꯍꯥꯏꯌꯣ ꯅꯪ ꯍꯥꯏꯌꯣ
ꯁꯛ ꯁꯛꯇꯣꯛꯑꯒ ꯄꯨꯡꯈꯥꯏ ꯑꯃꯒꯨꯝꯕ ꯈ꯭ꯔꯕ ꯃꯇꯨꯡꯗ ꯑꯗꯨꯝ ꯍꯣ ꯍꯩꯌꯦ
ꯍꯣꯏ ꯑꯗꯨꯗꯣ ꯆꯨꯝꯃꯦ
ꯎꯝ
ꯑꯩꯈꯣꯏꯁꯨ ꯑꯩꯈꯣꯏ ꯎꯝ ꯑꯗꯨꯝ ꯏꯁꯤꯡ ꯊꯛꯅꯤꯡꯉꯥꯏ ꯑꯗꯨꯝ ꯄ꯭ꯔꯣꯃꯣꯠ ꯇꯧꯋꯦ ꯍꯥꯏꯕꯀꯣ ꯑꯗꯨꯗ ꯑꯍꯟꯁꯤꯡꯗꯤ ꯑꯗꯨꯝ ꯍꯥꯏꯔꯛꯑꯦ ꯍꯥꯏꯕ ꯑꯩꯈꯣꯏꯗꯤ ꯆꯥꯛ ꯆꯥꯕ ꯃꯇꯝꯗ ꯏꯁꯤꯡ ꯊꯛ ꯆꯠꯇꯗꯤ ꯉꯝꯗꯦ ꯆꯠꯇꯨ ꯐꯨꯜꯂꯦ ꯍꯥꯏꯅꯀꯣ ꯑꯗꯨ ꯍꯣꯏ ꯑꯍꯥꯟꯕꯗꯗꯤ ꯂꯨ ꯂꯨꯒꯅꯤ ꯍꯥꯏꯕ ꯑꯗꯨꯃꯥꯏꯅ ꯇꯧꯕꯗꯣ ꯑꯗꯨ ꯑꯣꯏꯔꯁꯨ ꯑꯗꯨꯝ ꯇꯧꯔꯛꯑꯗꯤ ꯐꯕꯅꯦꯕ
ꯎꯝ ꯍꯣꯏ ꯈꯤꯇꯪꯗꯤ ꯊꯛꯄ ꯌꯥꯏ ꯐꯨꯟꯕ ꯃꯇꯝꯗ ꯈꯤꯇꯪ ꯊꯛꯑꯒ ꯑꯗꯨꯝ ꯌꯥꯏꯌꯦ
ꯍꯣꯏ ꯑꯗꯨ ꯊꯛꯇ꯭ꯔꯗꯤ ꯑꯃꯨꯛꯀ ꯑꯇꯣꯞꯄ ꯍꯦꯟꯅ ꯋꯥꯒꯅꯤ ꯍꯥꯏꯕꯀꯣ
ꯎꯝ
ꯑꯗꯨ ꯑ ꯀꯩꯅꯣ ꯎꯝ ꯑꯁꯤ ꯏꯁꯤꯡꯗ ꯏꯁꯇꯤꯃꯤꯡ ꯇꯧꯕꯗꯣ
ꯎꯝ ꯎꯝ
ꯑꯗꯨꯗꯨ ꯑꯗꯨꯗꯨꯣ ꯇꯧꯕ꯭ꯔꯥ ꯅꯪꯁꯨ
ꯗꯤ ꯇꯧꯋꯦ ꯍꯣꯏ ꯂꯣꯛ ꯊꯨꯡꯕ ꯃꯇꯝꯗ
ꯑꯣ ꯍꯣꯜ ꯕꯣꯗꯤꯒꯤ ꯇꯧꯕꯗꯣ ꯌꯥꯝ ꯅꯨꯡꯉꯥꯏꯕꯅꯦ
ꯍꯣꯜꯕꯗꯤ ꯇꯧꯕꯗꯣ
ꯑ ꯍꯣꯜꯕꯗꯨ ꯀꯣ
ꯑꯣ ꯑꯩ ꯑꯩ ꯇ ꯇꯧꯍꯧꯗ꯭ꯔꯦ ꯇꯧꯕ ꯐꯪꯗ꯭ꯦ ꯑꯗꯨꯗꯣ ꯑꯩꯁꯨ ꯌꯥꯝ ꯇꯧꯅꯤꯡꯉꯦ
ꯑꯁ ꯑꯗꯨꯗꯨ ꯌꯥꯝ ꯅꯨꯡꯉꯥꯏꯕꯅꯦ ꯑꯗꯨꯗꯨꯀꯣ ꯑꯗꯨꯝ ꯍꯞꯇꯥ ꯑꯃꯗ ꯑ ꯑꯃꯔꯛ ꯑꯅꯤꯔꯛꯂꯥ ꯇꯧꯅꯦꯕꯀꯣ ꯂꯥꯏꯛ ꯑꯗꯨꯝꯃꯥꯏꯅ ꯇꯧꯔꯗꯤ ꯌꯥꯝ ꯅꯨꯡꯉꯥꯏꯔꯦꯅꯦ ꯑꯩꯈꯣꯏꯒꯤ ꯏꯁꯥꯗꯣ ꯑꯗꯨꯝ ꯑꯥ ꯁꯔꯨ ꯁꯌꯥꯡ ꯅꯥꯕꯁꯤꯡꯁꯨꯀꯣ ꯌꯥꯝ ꯐꯔꯛꯄꯅꯦ ꯑꯩꯈꯣꯏ ꯑꯁꯤ ꯑꯩꯈꯣꯏꯒꯤ ꯂꯩꯀꯥꯏꯗ ꯑꯍꯜ ꯂꯃꯟ ꯑꯩꯈꯣꯏ ꯂꯩꯌꯦꯕ ꯁꯔꯨ ꯁꯔꯥꯡ ꯅꯥꯕꯁꯤꯡ ꯑꯗꯨ ꯃꯣꯏꯗ ꯑꯗꯨꯃꯥꯏꯅ ꯏꯁꯤꯡ ꯑ ꯑꯗꯨꯃꯥꯏꯅ ꯑ ꯍꯣꯜ ꯕꯣꯗꯤ ꯏꯁꯇꯤꯃꯤꯡ ꯇꯧꯕꯗꯨꯀꯣ ꯌꯥꯝ ꯐꯔꯛꯄꯅꯦ ꯃꯣꯏꯒꯤ ꯏꯁꯀꯤꯟꯖꯨ ꯌꯥꯝ ꯒ꯭ꯂꯣ ꯇꯧꯕꯅꯦ ꯑꯗꯨꯗꯣ
ꯎꯝ ꯍꯝ
ꯑꯗꯨ ꯑꯣꯝ ꯕꯤꯄꯤ ꯂꯣ ꯑꯣꯏꯕ ꯃꯤꯗꯤ ꯇꯧꯕꯗꯨ ꯈꯔ ꯐꯠꯇꯦꯕꯀꯣ ꯑꯗꯨꯗꯣ ꯑꯗꯨꯨꯝ ꯀꯣꯛꯀꯨꯝꯕ ꯆꯤꯛꯒꯟꯕ ꯑꯗꯨꯃꯥꯏꯅ ꯇꯧꯕꯅꯦ
ꯎꯝ ꯕꯤꯄꯤ ꯂꯣ ꯑꯣꯏꯕꯁꯦ
ꯍꯣꯏ
ꯑꯗꯣ ꯅꯪ ꯀꯩꯅꯣ ꯃꯐꯝ ꯈꯪꯕ꯭ꯔꯥ ꯑꯗꯨꯗꯣ ꯏꯁꯇꯤꯝ ꯇꯧꯐꯝꯗꯣ
ꯍꯣꯏ ꯑꯗꯨꯝ ꯑꯁꯤ ꯑ ꯑꯁ꯭ꯋꯥꯗ ꯑꯩꯈꯣꯏ ꯎꯝ ꯑꯪꯀꯜ ꯑꯃꯅꯁꯨ ꯑꯗꯨꯝ ꯄꯥꯡꯊꯣꯛꯑꯦꯕꯀꯣ
ꯎꯝ ꯍꯝ
ꯑꯗꯨ ꯑꯗꯨ ꯍꯧꯖꯤꯛꯀꯥꯟꯗꯤ ꯏ ꯅ ꯄꯩꯁꯥ ꯅꯠꯇꯦ ꯑꯗꯨꯝ ꯐ꯭ꯔꯤꯅꯦ ꯑꯗꯨꯝ ꯍꯦꯜꯠꯀꯤꯀꯣ ꯍꯦꯜꯠꯀꯤ ꯑ ꯀꯩꯅꯣ ꯄ꯭ꯔꯣꯃꯣꯠ ꯇꯧꯕ ꯑꯣꯏꯅꯀꯣ ꯑꯩꯈꯣꯏ ꯑꯪꯀꯜꯅ ꯑꯗꯨꯝ ꯑꯗꯨꯃꯥꯏꯅ ꯇꯧꯔꯗꯤ ꯐꯒꯅꯤ ꯍꯥꯏꯅ ꯀꯃꯌꯨꯅꯤꯇꯤꯒꯤꯗꯃꯛ ꯇꯧꯕꯅꯤꯗ
ꯑ ꯑꯗꯨꯗꯤ ꯑꯩꯁꯨ ꯀꯩꯅꯣ ꯅꯣꯡꯃ ꯆꯠꯀꯦ ꯅꯪꯉꯣꯟꯗ ꯍꯣꯔꯦꯟ ꯐꯥꯎꯔꯛꯀꯦꯀꯣ
ꯍꯣꯏ ꯍꯣꯏ ꯐꯥꯔꯛꯑꯣ ꯑꯗꯨ ꯑ ꯍꯧꯖꯤꯛ ꯍꯧꯖꯤꯛ ꯀꯥꯟꯗꯤ ꯑꯃꯨꯛꯀ ꯂꯥꯟ ꯂꯩꯕꯅꯤꯅꯀꯣ ꯌꯥꯝ ꯇꯣꯏꯅꯗꯤ ꯇꯧꯗ꯭ꯔꯦ ꯑꯗꯨ ꯁꯟꯗꯦꯒꯨꯝꯕꯗꯀꯣ ꯇꯧꯕꯅꯦꯕ ꯍꯥꯏꯗꯤ ꯃꯤ ꯃꯤꯌꯥꯝꯒꯤ ꯀꯣꯟꯚꯤꯅꯤꯟ ꯑꯣꯏꯕ ꯃꯇꯝꯅꯤ ꯅ ꯁꯟꯗꯦꯗꯤ
ꯎꯝ ꯎꯝ ꯍꯣꯏ ꯑꯩ ꯑꯗꯨ ꯅꯪꯉꯣꯟꯗ ꯄꯥꯎ ꯐꯥꯎꯔꯒ ꯅꯣꯡꯃ ꯂꯥꯛꯀꯦ
ꯍꯣꯏ ꯍꯣꯏ ꯑꯁ ꯌꯥꯝ ꯐꯕꯅꯦ ꯂꯥꯛꯑꯣ
ꯎꯝ
ꯍꯥꯏꯗꯤ ꯑꯩꯈꯣꯏ ꯂꯣꯏꯅꯃꯛꯁꯤ ꯍꯛꯆꯥꯡ ꯐꯅ ꯂꯩꯍꯟꯅꯤꯡꯉꯦ ꯍꯥꯏꯕꯀꯣ
ꯎꯝꯍꯝ
ꯑꯩꯁꯨ ꯑꯦꯛꯁ꯭ꯔꯁꯥꯏꯁ
ꯍꯨꯏ ꯑꯁꯤꯡꯕ ꯍꯛꯆꯥꯡꯗ ꯌꯥꯝ ꯂꯨꯅ ꯇꯧꯒꯗꯧꯕꯅꯦ ꯄ꯭ꯔꯥꯏꯌꯣꯔꯤꯇꯤ ꯍꯥꯟꯅ ꯄꯤꯒꯗꯧꯕꯅꯦ
ꯍꯣꯏ ꯍꯣꯏ
ꯍꯛꯆꯥꯡ ꯐꯕꯕꯁꯤꯦ ꯂꯟꯅꯤ ꯍꯥꯏꯕꯗꯣ
ꯎꯝ ꯎꯝ ꯆꯨꯝꯃꯦ ꯑꯗꯨꯗꯣ
ꯑꯗꯨꯝ ꯂꯣꯟꯗ ꯂꯣꯟ ꯈꯨꯗꯤꯡꯃꯛꯇ ꯑꯗꯨꯝ ꯃꯁꯤꯒꯤ ꯄ꯭ꯔꯣꯚꯥꯞꯇꯣ ꯂꯩꯔꯤꯕ
ꯍꯣꯏ
ꯍꯛꯆꯥꯡ ꯐꯕꯗꯤ ꯂꯅꯤꯦ ꯍꯥꯏꯕꯗꯣ ꯑꯁꯦꯡꯕꯅꯦꯕ ꯑꯗꯨ
ꯄꯩꯁꯥ ꯌꯥꯝ ꯂꯩꯔꯁꯨ ꯍꯛꯆꯥꯡ ꯐꯠꯇ꯭ꯔꯗꯤ ꯎꯄꯥꯏ ꯂꯩꯇꯦ
ꯎꯝ ꯄꯩꯁꯥ ꯄꯥꯏꯔꯒ ꯍꯛꯆꯥꯡ ꯌꯥꯗ꯭ꯔꯗꯤ ꯀꯃꯥꯏꯅ ꯅꯨꯡꯉ ꯅꯨꯡꯉꯥꯏꯒꯅꯤ ꯑꯦꯟꯖꯣꯏ ꯇꯧꯒꯅꯤ ꯆꯥꯕꯁꯨ ꯍꯥꯎꯗꯕ ꯆꯤꯟꯗ ꯆꯥꯅꯤꯡꯕꯁꯨ ꯆꯥꯕ ꯌꯥꯗꯕ ꯀꯣꯏꯅꯤꯡꯕꯁꯨ ꯀꯣꯏꯕ ꯌꯥꯗꯕ ꯑꯗꯨꯒꯕ ꯑꯩ ꯑꯗꯨꯅꯦꯕ ꯍꯛꯆꯥꯡꯕꯨ ꯐꯔꯗꯤ ꯑꯗꯨꯝ ꯄꯩꯁꯥ ꯑꯇꯣꯞꯄꯗꯤ ꯑꯗꯨꯝ ꯀꯔꯤ ꯍꯥꯏꯁꯤꯔꯥ ꯑꯣꯇꯣꯃꯦꯇꯤꯀꯦꯜꯂꯤ ꯑꯗꯨꯝ ꯂꯥꯛꯀꯅꯦꯕ
ꯆꯨꯝꯃꯦ ꯑꯗꯨꯗꯣ
ꯍꯛꯆꯥꯡ ꯍꯥꯟꯅ ꯐꯍꯟꯁꯦ ꯑꯗꯨꯝ ꯃꯤ ꯂꯣꯏꯅ ꯑꯗꯨꯝ ꯐꯥꯃꯤꯟꯅꯁꯤ ꯍꯛꯆꯥꯡ
ꯑꯗꯨꯅ ꯅꯪꯁꯨ ꯑꯦꯛꯁꯔꯁꯥꯏꯁ ꯇꯧꯋꯣ ꯏꯁꯤꯡ ꯑꯗꯨꯝ ꯇꯣꯏꯅ ꯊꯑꯣ ꯈꯨꯗꯛ ꯈꯨꯗꯛꯇ ꯌꯥꯝ ꯌꯥꯝ ꯊꯛꯂꯒ ꯒꯦꯞ ꯁꯥꯡꯅ ꯊꯝꯕꯗꯨ ꯌꯥꯗꯦ ꯑꯗꯨꯝ ꯇꯣꯏ ꯇꯣꯏꯅ ꯊꯛꯄꯗꯨꯅꯦ ꯀꯥꯟꯅꯕꯗꯤ
ꯎꯝ
ꯏꯁꯥꯕꯨ ꯑꯗꯨꯝ ꯍꯥꯏꯗ꯭ꯔꯦꯠ ꯇꯧꯍꯟꯕꯀꯣ
ꯍꯣꯏ ꯍꯣꯏ
ꯇꯧꯍꯜꯂꯒ ꯑꯗꯨꯝ ꯂꯩꯕꯗꯣ
ꯍꯣꯏ ꯑꯁ ꯀꯣꯛ ꯆꯤꯛꯈ꯭ꯔꯁꯨ ꯏꯁꯤꯡ ꯊꯥꯡꯉꯒꯗꯤ ꯑꯗꯨꯝ ꯐꯩꯌꯦ ꯄꯨꯛ ꯅꯥꯔꯁꯨ ꯐꯩꯌꯦ ꯐꯤꯕꯔꯒꯨꯝꯕ ꯂꯩꯔꯁꯨ ꯐꯩꯌꯦ ꯂꯣꯏꯅ ꯐꯌꯦꯗ ꯏꯁꯤꯡꯗꯤꯀꯣ ꯃꯤ ꯂꯣꯏꯅꯃꯛ ꯐꯖꯅ ꯏꯁꯤꯡꯗ ꯁꯦꯡꯅ ꯊꯝꯅꯤꯡꯉꯥꯏ ꯍꯣꯠꯅꯒꯗꯧꯕꯅꯦ
ꯎꯝ
ꯑꯩꯈꯣꯏ ꯌꯨꯠ ꯃꯌꯥꯝꯁꯨ ꯅꯣꯡꯃꯗꯤ ꯑꯗꯨꯃꯥꯏꯅ ꯑꯗꯨꯒꯨꯝꯕ ꯀꯦꯝꯄꯦꯟ ꯆꯠꯊꯕ ꯌꯥ ꯏꯁꯤꯡꯒꯨꯝꯕꯒꯤ ꯑꯣꯏꯒꯦꯔꯥ ꯀꯣ ꯍꯦꯜꯊꯀꯤ ꯑꯣꯏꯒꯦꯔꯥ
ꯎꯝ
ꯍꯣꯏ ꯀꯦꯝꯄꯦꯟꯒꯨꯝꯕ ꯆꯠꯁꯦ ꯍꯥꯏꯔꯁꯨ ꯑꯩꯗꯤ ꯑꯩꯈꯣꯏꯗꯤ ꯀꯔꯤ ꯍꯥꯏꯁꯤꯔꯥ ꯃꯦꯗꯤꯀꯦꯜꯗ ꯇꯝꯗꯤ ꯇꯝꯂꯨꯗꯕꯅꯤꯅ
ꯍꯣꯏ ꯑꯗꯨꯝ ꯃꯦꯗꯤꯀꯦꯜ ꯇꯝꯗ꯭ꯔꯁꯨꯀꯣ ꯍꯥꯏꯗꯤ ꯑꯗꯨꯝ ꯑꯩꯈꯣꯏ ꯁꯨ ꯑꯣꯟ ꯔꯤꯁꯔꯁ ꯇꯧꯕ ꯌꯥꯏꯅ ꯑꯗꯨꯒ ꯑꯩꯈꯣꯏꯁꯨ ꯇ